ꯅ
ꯇꯥꯕꯣ
ꯎꯝ ꯇꯥꯏꯌꯦ ꯍꯥ ꯀ
ꯆꯂꯕꯣ
ꯎꯝ ꯆꯂꯦ ꯁ ꯁꯀꯨꯜꯗ ꯂꯩꯗꯦ
ꯑꯁ ꯄꯨꯡ ꯄꯨꯡ ꯄꯨꯡꯉꯥꯜꯂꯤꯕ꯭ꯔꯣ ꯅꯪꯕꯨꯣ
ꯎꯝ ꯎꯝ ꯉꯁꯤ ꯀꯩꯅꯣ ꯑꯣꯏꯕ ꯀ꯭ꯂꯥꯁꯅꯤ ꯂꯧꯔꯣꯏꯗꯕꯀꯣ
ꯑꯣ ꯁꯣꯨꯝꯅ ꯍꯥꯟꯅ ꯂꯥꯛꯄ ꯎ ꯑꯩꯗꯤ ꯅꯪ ꯀ꯭ꯂꯥꯁ ꯂꯥꯏꯔꯤꯛꯗꯤ ꯀꯃꯥꯏꯅ ꯇꯧꯕ꯭ꯔꯥꯅ ꯈꯪꯉꯤꯅꯦ
ꯁꯤꯦ ꯀ꯭ꯂꯥꯁ ꯂꯥꯏꯦ
ꯎꯝ ꯉꯟꯅ ꯍꯥꯡꯒꯗ꯭ꯔꯣ ꯑꯃꯨꯛꯀ ꯊꯦꯡꯅ ꯍꯥꯡꯒꯗ꯭ꯔꯣ
ꯎꯝ ꯈꯪꯗꯦ ꯀꯃꯥꯏꯅ ꯇꯧꯒꯗ꯭ꯔꯥ ꯃꯇꯝꯗꯤ ꯁꯥꯔꯅ ꯍꯥꯏꯔꯛꯇ꯭ꯔꯗꯤ ꯁ꯭ꯀꯨꯜ ꯁ꯭ꯀꯨꯜ ꯇꯥꯏꯃꯤꯡꯗ ꯑꯗꯨꯝ ꯍꯜꯂꯣ ꯍꯥꯏꯔꯗꯤ ꯍꯟꯗꯕꯅꯤꯅꯦ ꯀꯩꯅꯣ
ꯑꯁ ꯊꯦꯡꯉꯅꯦꯁꯨ ꯁ꯭ꯀꯨꯜꯗ ꯃꯤꯡꯗꯤ ꯊꯦꯡꯅꯤꯅꯦ
ꯎꯝ ꯃꯥꯅ ꯀꯔꯤ ꯍꯥꯏꯔ ꯀꯗ ꯔꯈꯪꯗ
ꯁꯥꯇꯤ ꯁꯔꯔꯕꯣ
ꯎꯝ ꯆꯔꯦ
ꯀꯩ ꯀꯩ ꯆꯥꯔꯒꯦ
ꯎ ꯉꯁꯤ ꯁꯧꯒꯔꯤ ꯆꯥꯏ
ꯃꯇꯝꯅꯤꯅꯦ ꯑꯗꯣ ꯑꯩꯈꯣꯏꯁꯨ ꯑꯗꯨ ꯆꯥꯏꯅꯦ
ꯅꯣꯏꯁꯨ ꯇꯥꯕ꯭ꯔꯥ
ꯍꯣꯏ
ꯍꯥꯎꯊ ꯀꯣ
ꯃꯤꯦꯛꯁ ꯇꯥꯏ ꯑꯩꯈꯣꯏꯗꯤ ꯀꯩꯅꯣ ꯁꯧꯒꯔꯤꯁꯨ ꯀ ꯍꯥꯏꯁꯤꯔ ꯎ ꯆꯁꯤꯡꯒꯤꯒꯤ ꯆꯁꯤꯡꯒꯤꯒꯤ ꯏꯟꯖꯥꯡ ꯁ꯭ꯋꯥꯏꯗꯁꯤ
ꯎꯝ ꯑꯩꯈꯣꯏꯁꯨ ꯆꯥꯏ ꯑꯣ ꯍꯥꯇꯦ
ꯅꯣꯏꯔꯤ ꯁꯃꯥꯟꯒ ꯏꯔꯅꯤꯂ
ꯅꯠꯇꯦ ꯑꯗꯨꯝ ꯍꯟꯗꯛꯁꯦ ꯑꯗꯨꯝ ꯍꯥꯎꯇꯕ ꯋꯥꯅꯤꯅ ꯍꯥꯟꯅꯗꯤ ꯍꯥꯟꯅꯗꯤ ꯍꯥꯎꯔꯝꯕꯅꯦ
ꯍꯥꯟꯅ ꯁꯥ ꯌꯥꯝ ꯆꯥꯒꯦꯕꯅꯤꯗ ꯍꯥꯠꯇꯧꯗꯤ
ꯎꯝꯝ ꯑꯗꯨꯒꯤ ꯅꯠꯇꯦ ꯃꯊꯟꯇ ꯆꯥꯔꯗꯤ ꯍꯍꯥꯎꯋꯦ ꯃꯤꯛꯁ ꯇꯧꯔꯗꯤ ꯍꯥꯎꯇꯦ ꯑꯩꯒꯤꯗꯤ
ꯑ
ꯃꯔꯣꯔꯣꯛ ꯎꯝ ꯃꯔꯣꯛ ꯀꯔꯤꯔꯥ ꯃꯔꯧ ꯑꯇꯩ ꯄꯨꯔꯥ
ꯍ
ꯑꯗꯨꯔꯣ ꯑꯇꯦꯛꯄꯗꯣ ꯍꯥꯞꯄꯗꯤ ꯑꯗꯨꯝ ꯍꯥꯎꯔꯦ ꯃꯊꯟꯇ
ꯁꯨꯒꯔꯤꯗꯤ ꯈꯔ ꯂꯩꯔꯗꯤ ꯎꯝ ꯍꯥꯎꯅꯤ ꯁꯤ ꯃꯣꯏ ꯃꯥꯒꯤ ꯂꯥꯏ ꯁꯥꯠꯄ ꯃꯇꯝꯗꯣ
ꯎꯝ
ꯃꯇꯝꯅ ꯍꯦꯟꯅ ꯍꯥꯎꯕꯅꯦ ꯑꯗꯨ ꯃꯇꯝꯗꯤ ꯀꯜꯂꯕꯅꯤꯅꯀꯣ ꯁꯤꯝꯁꯨ ꯁꯦꯝꯝꯗꯦꯕ
ꯈꯪꯗꯦ ꯂꯩꯕꯅ ꯄꯪꯆꯥꯗ ꯆꯥꯏ
ꯍꯣꯏ ꯍꯤꯡꯒꯣꯜꯒꯨꯝꯕ ꯑꯗꯨꯗꯨꯒꯨꯝꯕ ꯊꯥꯔꯗꯤ ꯁꯨꯒ ꯀꯨꯝꯗꯤ ꯌꯥꯝ ꯂꯩꯅꯤꯗ
ꯑꯗꯨꯕꯨꯗꯤ ꯑꯣꯏꯒꯅꯤ ꯍꯣꯏ ꯍꯪꯔꯤ ꯅꯪ ꯅꯪꯁꯨ ꯁꯒꯔꯤ ꯆꯥꯏꯦ ꯍꯥꯏꯕ꯭ꯔꯣ
ꯊꯧꯔꯤꯁꯨ ꯌꯥꯎꯋꯦ ꯑꯗꯨꯒ ꯀꯝ ꯍꯥꯏꯅꯤ ꯃꯃꯤꯡ ꯈꯪꯗꯦ ꯍꯥꯏ
ꯎꯝ ꯌꯥꯔꯦ ꯈꯥꯡꯉꯗꯤꯦ ꯍꯥꯏꯔꯛꯑꯅꯨ
ꯃꯥꯥꯡꯂꯣ
ꯑ ꯑ ꯆꯉꯦ ꯆꯉꯦ ꯀꯃꯥꯏ ꯆꯅꯤ
ꯉꯁꯤꯗꯤ ꯂꯩꯅꯤꯗ
ꯅꯪꯗꯤ ꯍꯣꯜ ꯋꯤꯛ ꯑꯗꯨꯝ ꯂꯩꯔꯒ ꯁꯟꯗꯦꯗ ꯊꯕꯛ ꯆꯠꯑꯦ ꯍꯥ
ꯑꯇꯗꯪꯔꯅꯤ ꯁꯣꯟꯅꯖꯕꯅꯤꯗ
ꯑꯣꯏꯕ꯭ꯔꯥ
ꯍꯣꯏ ꯅꯍꯥꯟ ꯅꯠꯇꯗꯤ ꯑꯗꯨꯝ ꯌꯨꯝꯗ ꯂꯩꯌꯦ ꯑꯗꯨꯒ ꯉꯔꯥꯡꯗꯤ ꯁꯨꯝ ꯏꯚꯅꯤꯡꯗ ꯍꯥꯏꯔꯦꯀꯣ ꯑꯗꯨꯅ ꯌꯨꯝꯗ ꯃꯤ ꯁꯨꯝꯗ ꯀꯧꯕꯒꯤ ꯑꯗꯨꯝ ꯊꯣꯛꯄ ꯋꯥꯅꯤꯅ
ꯎꯝ ꯊꯕꯛ ꯆꯥꯗꯦ ꯍꯥꯏꯕꯒꯤ ꯑꯩꯗꯤ ꯉꯛꯂꯤꯕ
ꯊꯕꯛ ꯅꯠꯇꯦ ꯊꯕꯛꯗꯤ ꯁꯟꯗꯦꯗꯗꯤ ꯊꯕꯛ ꯆꯠꯇꯦ
ꯅꯪꯅ ꯊꯕꯛ ꯆꯠꯂꯦ ꯍꯥꯏꯕꯒꯤ ꯑꯩꯗꯤ ꯀꯔꯤ ꯊꯕꯛꯔꯥ ꯍꯥꯏꯅ ꯈꯜꯂꯤꯅꯤꯅꯦ
ꯑꯣ ꯑꯩꯅ ꯍꯥꯏꯕꯗꯣ ꯊꯕꯛ ꯍꯥꯏꯕꯨ ꯁꯨꯝꯅ ꯀꯣꯏꯊꯣꯛꯄ ꯑꯗꯨꯒꯨꯝꯕ ꯑꯗꯨꯒꯤ ꯍꯥꯏꯁꯨꯝ ꯑꯩꯅ ꯁꯝꯅ ꯍꯥꯏꯕ ꯋꯥꯅꯤꯅꯦ
ꯑ ꯐꯔꯦ ꯐꯔꯦ ꯈꯪꯗꯔꯦ
ꯍꯣꯏ ꯁꯤꯗꯤ ꯂꯩꯅꯤ
ꯎꯝꯝ
ꯦꯟ ꯑꯅ ꯋꯥꯅꯤꯗ ꯈꯪꯗꯦ ꯀꯃꯥꯏꯅ ꯇꯧꯁꯤꯔꯥ
ꯎꯝ ꯇꯧꯕ ꯌꯥꯕ ꯑꯗꯨꯝ ꯇꯧꯅꯦ
ꯌꯨꯝ ꯉꯥꯏꯕ ꯑꯣꯏꯅ ꯂꯩꯇꯥꯔꯅ ꯂꯤꯔꯤꯛ ꯂꯔꯤꯛꯨꯝꯕ ꯈꯔ ꯌꯦꯡꯕ ꯑꯗꯨꯝ ꯇꯥꯔꯦ ꯑꯗꯨꯝ
ꯀꯔꯤ ꯍꯥꯏꯦꯕ
ꯊꯕ ꯂꯩꯇ꯭ꯔꯗꯤ ꯂꯥꯏꯔꯤꯛ ꯂꯥꯏꯔꯤꯛꯀꯨꯝꯕ ꯈꯤꯇꯪ ꯌꯦꯡꯕ ꯇꯥꯔꯦ ꯍꯥꯏꯕ
ꯑꯗꯨꯅꯦ ꯑꯗꯨꯅ ꯈ꯭ꯋꯥꯏꯗ ꯕꯦꯁ ꯑꯣꯏꯔꯦ
ꯎꯝ ꯄꯨꯡ ꯑꯍꯨꯝ ꯇꯥꯔꯗ꯭ꯔꯤ ꯐꯥꯎꯗꯤ ꯑꯗꯨꯝ ꯂꯩꯕ ꯇꯥꯔꯦ ꯄꯨꯡ ꯑꯍꯨꯝ ꯇꯥꯔꯗꯤ ꯑꯗꯨꯝꯛꯡ ꯆꯅꯤꯡꯤꯁꯤꯗꯤ
ꯑꯣꯏꯔꯦꯦ ꯔꯔꯤꯒꯨꯂꯔ
ꯍ ꯍꯥꯏꯗꯤ ꯃꯇꯝ ꯃꯇꯝꯁꯦ ꯀꯩ ꯍꯥꯏꯁꯤꯔꯦ ꯑꯗꯨꯝ ꯗꯦꯜꯂꯤꯒꯤꯀꯣ ꯁꯤꯖꯤꯟꯅ ꯑꯗꯨꯗꯤ ꯂꯩꯕꯁꯦ ꯃꯑꯣꯡ ꯇꯥꯗ꯭ꯣꯏꯅꯦ ꯑꯗꯨꯅꯤ
ꯎꯝ ꯐꯩꯌꯦꯗ ꯊꯕꯛꯇꯛꯇꯕꯤꯁꯨ ꯇꯧꯗꯕꯅꯤꯅ ꯊꯕꯛ ꯇꯧꯗ꯭ꯔꯗꯤ ꯑꯗꯨꯃꯥꯏꯅ ꯂꯩꯕꯗꯣ
ꯎꯝ ꯃꯇꯝ ꯃꯇꯝ ꯇꯥꯗꯤ ꯃꯇꯝ ꯃꯇꯝꯒꯤꯒꯨꯝꯅ ꯇꯧꯕ ꯇꯥꯔꯦ
ꯎꯝ
ꯅꯣꯡ ꯇꯨ꯭ꯔꯣ ꯅꯔꯣꯝꯗ
ꯎꯝ ꯅꯣꯡ ꯆꯨꯗꯦ ꯃꯁꯤꯗꯤ ꯅꯣꯡꯁꯥꯁꯨ ꯌꯥꯝ ꯀꯟꯅ ꯊꯣꯛꯇꯦ ꯅꯣꯡꯁꯨ ꯆꯨꯗꯦ
ꯅꯣꯡ ꯆꯨꯕꯗꯤ ꯈꯔꯅꯨꯡꯉꯥꯏꯅ ꯑꯁꯝꯃꯅꯗꯦ
ꯑꯩꯈꯣꯏꯗꯗꯤ ꯉꯁꯤꯗꯤ ꯑꯗꯨꯝ ꯌꯥꯏ ꯂꯩꯕ ꯑꯗꯨꯝ ꯀꯔꯤꯔꯣ ꯅꯨꯡꯉꯥꯏꯔꯦ ꯎ ꯉꯁꯥꯏꯗ ꯅꯣꯡ ꯆꯨꯒꯦ ꯆꯨꯒꯦ ꯇꯧꯕꯅꯦ ꯆꯨꯒꯦ ꯆꯨꯒꯦ ꯇꯧꯋꯦ ꯑꯩ ꯉꯔꯥꯡ ꯁꯥꯇꯤꯟ ꯄꯨꯔꯒ ꯀꯗꯥꯏ ꯊꯅꯕ꯭ꯔꯥ ꯈꯪꯗꯦ ꯉꯁꯤ ꯑꯩ ꯁꯥꯇꯤꯟ ꯄꯨꯗ꯭ꯔꯒ ꯆꯂꯤꯅꯦ
ꯑꯔꯦ ꯃꯨ ꯆꯒꯔꯤꯗ ꯊ ꯇꯥꯅꯤꯒ
ꯏꯆꯦ ꯐꯣꯟ ꯇꯧꯔꯒ ꯄꯥꯏꯔꯛꯇꯦ ꯏꯆꯦꯉꯣꯟꯗ ꯊꯝꯃꯝꯕ꯭ꯔꯥ ꯐꯣꯟ ꯇꯧꯔꯒ ꯄꯥꯏꯔꯛꯇꯕ ꯑꯩ ꯁꯇꯤꯟ ꯃꯐꯝ ꯐꯪꯦ ꯕ
ꯑꯣꯁꯦꯈꯣꯏꯗꯪ ꯅ ꯆꯠꯄꯗ꯭ꯔꯣ
ꯎꯝ
ꯑ
ꯁꯤ ꯑꯩꯈꯣꯏꯗꯪ ꯉꯔꯥꯡ ꯆꯠꯂꯣ ꯊꯝꯃꯝꯕ꯭ꯔꯥ ꯀꯔꯤ ꯇꯧꯕꯤꯔ ꯈꯥꯎꯗ ꯂꯩꯔꯝꯗꯕ ꯑꯩꯒꯤ ꯈꯥꯎꯗ
ꯎꯝ ꯅꯪ ꯌꯨꯝꯗꯖ ꯅꯪ ꯌꯨꯝꯗ ꯐꯖꯅ ꯊꯤꯕ ꯌꯥꯗ꯭ꯔꯣ
ꯎꯗꯦ
ꯎꯗꯦꯕ ꯍꯥꯏꯗꯤ ꯁꯤꯅꯁꯦ ꯑꯩꯈꯣꯏꯗ ꯊꯝꯃꯕꯅꯤꯗ ꯁꯣꯏꯗꯅ
ꯈꯪꯗꯦ ꯀꯩꯗꯧꯕ ꯍꯔ ꯑꯩ ꯂꯧꯊꯣꯛꯇꯕꯒꯨꯝꯗꯤ ꯇꯧꯋꯦ ꯑ ꯈꯪꯗꯦ
ꯍꯥꯏꯗꯤ ꯅꯣꯡ ꯆꯨꯕꯗ ꯁꯇꯤꯟꯗꯤ
ꯅꯣꯡꯆꯨ ꯅꯣꯡ ꯆꯨꯗ꯭ꯔꯁꯨ ꯅꯨꯡꯁꯥ ꯁꯥꯔꯗꯤ ꯑꯁ ꯍꯣꯔꯦꯟ ꯅꯥꯍꯟꯕ ꯉꯝꯃꯣꯏꯌꯦ
ꯁꯇꯤꯟ ꯋꯥꯏꯗꯅꯤ ꯍꯥ ꯂꯥꯞꯄꯦ ꯂꯥꯞꯄꯦ ꯃꯤꯅꯤꯠ ꯇꯔꯥ ꯍꯦꯟꯅ ꯆꯠꯂꯦ
ꯗꯏꯔꯅꯦ
ꯎꯝ
ꯁꯥꯔꯗꯤ ꯑꯁ ꯂꯣꯏꯔꯦ
ꯃꯤꯅꯤꯠ ꯇꯔꯥ ꯍꯦꯟꯅ ꯆꯠꯂꯦ ꯑꯗꯨꯒ ꯂꯝꯕꯤꯗꯣ ꯀꯔꯤꯔꯥ ꯌꯥꯝꯅ
ꯅꯨꯃꯤꯁꯤ ꯉꯝꯕ꯭ꯔꯥ ꯑꯞꯀꯥꯕ꯭ꯔꯥ
ꯎꯝ ꯑꯀꯥꯕꯥ ꯑꯀꯥꯕꯅꯦ ꯑꯀꯥꯕ ꯑ ꯎꯝ ꯎꯝ ꯎꯝ ꯎꯝ ꯍꯜꯂꯛꯄꯗ ꯀꯥꯗꯣꯏꯕ
ꯑ ꯅꯪꯅ ꯆꯠꯄꯗꯤ ꯀꯨꯝꯃꯀꯣ
ꯑꯥ ꯁ꯭ꯀꯨꯜ ꯆꯠꯄꯗꯤ ꯀꯨꯝꯕꯀꯣ ꯍꯜꯂꯛꯑꯗꯤ ꯀꯥꯕ ꯎꯝ
ꯑꯗꯨꯝ ꯃꯇꯥꯟꯗ ꯅꯨꯡꯁꯥ ꯑꯃꯨꯛ ꯁꯥꯥꯔꯗꯤ ꯑꯗꯨꯝ ꯐꯖꯔꯅꯤ
ꯎꯝ ꯁꯥꯔꯗꯤꯦ ꯐꯖꯅꯌꯦ ꯌꯥꯏꯗꯣꯏꯅꯦ ꯐꯠ ꯆꯟꯅ
ꯎꯅꯤ ꯌꯨꯝ ꯂꯧꯎꯗꯦ
ꯑꯩꯅꯅꯦ
ꯎ
ꯑ ꯍꯣ
ꯅꯗꯣꯝꯗꯤ ꯈꯔ ꯁꯤꯗꯤ ꯏꯪꯉꯝꯅꯤꯅ ꯈꯔ
ꯏꯪꯉꯦ ꯑꯩꯈꯣꯏꯗꯗꯤ ꯍꯣꯏ ꯑꯗꯨꯝ ꯂꯩꯕ ꯅꯨꯡꯉꯥꯏꯌꯦ ꯌꯥꯝ ꯀꯔꯤꯔꯥ ꯌꯥꯝ ꯁꯥꯕꯁꯨ ꯑꯣꯏꯗꯦ ꯏꯪꯕꯁꯨ ꯑꯣꯏꯗꯦ ꯅꯨꯡꯁꯤꯠꯁꯨ ꯐꯪꯉꯦ ꯎꯝ ꯎꯝ ꯉꯔꯥꯡꯍ ꯅꯍꯥꯟ ꯈꯣꯏꯗꯤ ꯅꯨꯡꯁꯤꯠ ꯌꯥꯝ ꯁꯤꯠꯄꯅꯦ ꯑꯗꯣ ꯉꯁꯤꯗꯤ ꯁꯤꯠꯇꯦ ꯅꯨꯡꯁꯤꯠ ꯁꯤꯠꯃꯟꯕꯒꯤ ꯃꯄꯥꯟ ꯊꯣꯛꯄ ꯌꯥꯗꯕꯗꯣ ꯅꯨꯡꯁꯤꯠ ꯆꯦꯠꯄꯗ ꯆꯠꯂꯗꯤ ꯃꯤꯠ ꯅꯥꯕꯗꯣ
ꯇꯔꯦ
ꯎꯝ ꯆꯪꯕꯗꯨ ꯅꯠꯇꯦ ꯑꯩꯗꯤ ꯅꯨꯡꯁꯤꯠ ꯆꯥꯕ ꯌꯥꯗꯅꯕꯅꯦ
ꯆꯤ ꯆꯪꯗꯤ ꯃꯤꯠꯁꯨ ꯑꯗꯨꯝ ꯀꯦ ꯍꯥꯏꯁꯤꯗ
ꯎꯝ ꯉꯥꯡꯈ꯭ꯔꯒꯀꯣ ꯌꯥꯝ ꯅꯥꯕꯅꯦ
ꯑꯃꯣꯠꯄꯒꯨꯝꯕꯁꯨ ꯑꯇꯩ ꯑꯇꯩꯁꯨ ꯑꯗꯨꯝ ꯂꯣꯏꯔ ꯀꯩꯅꯣ ꯂꯥꯛ ꯌꯥꯎꯔꯅꯤꯅ ꯑꯩꯈꯣꯏꯅ ꯎꯗꯧꯁꯨ ꯂꯣꯏ ꯌꯥꯎꯔꯤꯕꯅꯦꯕ
ꯍꯣꯏ
ꯃꯤ ꯉꯥꯡꯉꯗ
ꯑꯗꯨꯒꯤꯅꯦ ꯅꯨꯡꯁꯤꯠ ꯁꯤꯠꯂꯁꯨ ꯅꯨꯡꯉꯥꯏꯇꯦ ꯌꯥꯝ ꯀꯟꯅ ꯁꯤꯠꯄꯅꯦ
ꯑꯥ
ꯌꯥꯝ ꯄꯟꯅꯁꯦꯅꯦ ꯑꯗꯣ ꯉꯁꯤꯗꯤ ꯇꯣꯛꯈ꯭ꯔꯦ
ꯍꯣꯔꯦꯟ ꯑꯃꯨꯛ ꯂꯞꯂ ꯀꯥꯟ ꯈꯪ ꯍꯧꯖꯤꯛꯇ ꯍꯟꯗꯛꯀꯤ ꯋꯦꯗꯔꯁꯤ ꯇꯝꯕ ꯉꯝꯗꯦ ꯈꯨꯗꯛꯇ ꯅꯨꯡꯁꯥ ꯊꯣꯛꯑꯦ ꯈꯨꯗꯛꯇ ꯑꯃꯨꯛ ꯅꯣꯡ ꯆꯨꯨꯔꯛꯏ ꯑꯗꯨꯅꯤ
ꯑꯗꯨ ꯑꯗꯨꯅꯦ
ꯁ ꯅꯨꯃꯤꯠꯇ ꯅꯨꯃꯤꯠꯇ ꯁꯤꯖꯟ ꯃꯌꯥꯝ ꯂꯥꯛꯄꯅꯦ ꯅꯨꯃꯤꯠ ꯑꯃꯗ
ꯅ ꯍ ꯌꯨꯝ ꯂꯩꯕ ꯇꯥꯔꯦ ꯑꯗꯨꯗꯤ ꯏꯪꯕꯐꯝ ꯈꯤꯗ ꯑꯩꯁꯨ ꯑꯁ ꯈꯪꯗꯦ ꯑꯩꯅ ꯋꯥꯛꯀꯤꯡ ꯆꯠꯄ ꯐꯐꯝꯗꯤ ꯌꯥꯝ ꯅꯨꯡꯉꯥꯏꯌꯦ
ꯑꯗꯨꯗ ꯑꯗꯨꯗ ꯑꯗꯨꯗ ꯅꯨꯅꯨꯡꯄꯤꯤꯒꯤ ꯂꯩꯅꯤꯡꯉ ꯆꯠꯂꯨꯅ
ꯍ ꯍ
ꯆꯥꯛ ꯆꯥꯕ ꯃꯇꯝ ꯇꯨꯝꯕ ꯇꯝꯗ ꯁ ꯇ ꯌꯨꯝꯗ ꯍꯥꯜꯂ ꯑꯣ
ꯅꯣꯡꯗꯤ ꯅꯨꯡꯉꯥꯏꯒꯅꯤ ꯈꯪꯉꯦ ꯑꯗꯨ ꯑꯩꯅ ꯆꯠꯄ ꯇꯝꯃꯒꯅꯦ ꯁꯤ ꯁꯅꯤꯗꯤ ꯎꯝ ꯀꯔꯤ ꯍꯥꯏꯁꯤꯔ ꯎꯁꯦ ꯑꯆꯧ ꯑꯆꯧꯕꯀꯣ ꯌꯥꯝ ꯂꯩꯌꯦꯕ ꯑꯗꯨꯗ ꯑꯗꯨꯒꯤ ꯃꯔꯨꯝꯗ ꯍꯣꯏ ꯅ ꯇꯔꯥꯗꯤ ꯍꯩꯒꯅꯤ
ꯀꯗꯤꯕ
ꯃꯤꯅꯤꯠ ꯇꯔꯥꯗꯤ ꯍꯦꯛꯅꯦꯕ ꯑꯁꯤꯁ ꯑꯩꯒꯤ ꯃꯩ ꯊꯣꯛꯣꯛꯇ
ꯑꯣ ꯃꯤꯅꯤꯠ ꯇꯔꯥꯗꯒꯤ ꯍꯦꯟꯕ ꯊꯣꯛꯔꯒ ꯑꯗꯨꯝ ꯆꯠꯄ
ꯍꯣꯏ ꯅꯨꯠ ꯇꯔꯥ ꯍꯦꯟꯅ ꯑꯗꯨ ꯌꯥꯎꯕꯗ
ꯑꯣ ꯑꯣ ꯑꯣ ꯑꯣ ꯑꯣ ꯑꯣ ꯑꯣ ꯑꯗꯨ ꯌꯥꯎꯔꯒ ꯑꯃꯨꯛꯀꯆꯦꯟꯅ ꯍꯥꯎꯕ꯭ꯔꯥ
ꯑꯗꯨ ꯌꯥꯎꯔꯅꯤ ꯑꯗꯨꯝ ꯌꯥꯎꯔꯦ ꯃꯣꯏꯒꯤ ꯃꯐꯝꯗꯣ ꯃꯐꯝꯗꯤ ꯌꯥꯝ ꯐꯩꯌꯦ ꯑꯗꯨꯗ ꯀꯩꯅꯣ ꯎ ꯂꯥꯏꯔꯤꯛ ꯄꯥꯅꯤꯡꯕꯩꯁꯤꯡꯗꯤꯀꯣ
ꯍꯥꯥ
ꯂꯥꯏꯔꯤꯛ ꯄꯥꯅꯤꯡꯕ ꯃꯁꯤꯡꯗꯤ ꯌꯥꯝ ꯅꯨꯡꯉꯥꯏꯅꯤ ꯑꯗꯨꯗ ꯅꯨꯡꯁꯤꯠꯁꯨ ꯌꯥꯝ ꯐꯪꯉꯅꯤꯗꯣ ꯎꯔꯨꯝꯗ ꯐꯝꯃꯅꯤꯀꯣ
ꯑꯗꯨꯣ ꯅꯪ ꯅꯪꯁꯨ ꯄꯨꯔꯑꯣ ꯆꯠꯂꯣꯅ ꯂꯩꯦꯔꯗꯣ
ꯑꯩ ꯍꯥꯟꯅ ꯑꯩ ꯍꯥꯟꯅꯀꯣ ꯂꯔꯤꯛꯇꯤ ꯄꯨꯗꯦ ꯣ ꯁꯨꯝ ꯌꯨꯝꯗ ꯂꯩꯕ ꯅꯨꯡꯉꯥꯏꯇꯕꯒꯤ ꯀꯩ ꯍꯥꯏꯁꯦ ꯌꯦꯣ ꯌꯣꯒꯥ ꯌ ꯌꯣꯒꯥꯒꯤ
ꯍ ꯍ ꯎꯝ
ꯆꯜꯂꯒ ꯑꯗꯨꯒ ꯃꯦꯗꯤꯇꯦꯁꯟꯒꯨꯝꯕ ꯇꯧꯔꯒ ꯑꯩꯅ ꯆꯠꯄꯅꯤ ꯅꯍꯥꯟꯗ
ꯐꯥꯏꯅꯦꯗ
ꯂꯥꯏꯔꯤꯗꯣ ꯄꯥꯔꯒ ꯆꯠꯂꯣꯅꯦ ꯃꯤ ꯑꯣꯏꯅꯕ
ꯀ ꯈꯦꯁꯥꯛ ꯈꯥꯎ ꯕꯨꯛ ꯄꯨꯔꯒ ꯈꯥꯎ ꯑꯃ ꯌꯥꯝ ꯄꯨꯕꯗꯧꯕ ꯈꯤꯇꯪ ꯇꯟꯕꯀꯣꯠꯇꯒꯤ ꯑꯩꯅ ꯇꯠꯇꯕ ꯋꯥꯅꯦꯕ
ꯆꯜꯂꯅꯨꯍꯦ ꯍꯌꯦꯡ ꯅꯨꯡꯥꯏ ꯅꯨꯡꯉꯥꯏꯗꯣꯏꯅꯦ
ꯍꯣꯏ ꯑꯗꯨꯕꯨꯗꯤ ꯆꯨꯝꯃꯦ ꯌꯨꯝꯗꯗꯤ ꯑꯁꯤꯒꯤ ꯌꯨꯝꯗꯗꯤ ꯂꯥꯏꯔꯤꯛ ꯄꯥꯕꯁꯦ ꯌꯥꯝ ꯅꯨꯡꯉꯥꯏꯇꯦ ꯃꯐꯝꯗꯣ ꯌꯥꯝ ꯐꯖꯗꯦꯕꯀꯣ ꯌꯨꯝꯗ
ꯑ ꯁꯥꯕꯅꯤꯔ
ꯁꯥꯕꯁꯨ ꯁꯥꯏ ꯑꯗꯨꯕꯨ ꯃꯥꯒꯤ ꯀꯔ ꯍꯥꯏꯁꯤꯔ ꯑꯀꯣꯏꯕꯁꯦ ꯌꯥꯝ ꯂꯩꯇꯦꯕ
ꯑꯥ ꯑꯥ
ꯑꯥꯏꯗ ꯌꯨꯝ ꯑꯥꯏꯗ ꯂꯝꯕꯤ ꯊꯣꯛꯑꯦ ꯒꯥꯔꯤ ꯌꯥꯝ ꯆꯜꯂꯦꯀꯣ
ꯑ ꯀ ꯑꯣ ꯑꯣ
ꯁꯤ ꯂꯩꯀꯥꯏꯒꯤ ꯘꯔꯤ ꯌꯥꯝ ꯆꯠꯂꯦꯕ
ꯍꯣꯏ ꯍꯣꯏ
ꯑꯗꯨꯒ ꯌꯨꯝꯒꯤ ꯀꯝꯄꯥꯎꯟꯁꯨ ꯆꯥꯎꯗꯦ ꯑꯗꯨꯒꯤ ꯅꯨꯡꯁꯤꯠꯀꯨꯝꯕꯁꯨ ꯄꯥꯛꯇꯤ ꯂꯥꯛꯇ꯭ꯔꯦꯕ
ꯎꯝ ꯀꯔꯤꯁꯨ ꯇꯧꯗ꯭ꯔꯤꯉꯩꯗ ꯖꯒꯥ ꯖꯒꯥ ꯂꯩꯕ ꯑꯗꯨꯗ ꯎꯥꯟꯗꯤ ꯊꯥꯑꯣꯅ ꯅ
ꯑ ꯌꯥꯗꯕꯅꯦ ꯃꯤ ꯃꯤ ꯌꯦꯂꯝꯕꯅꯤꯅ
ꯑꯩꯒꯤ ꯂꯝ ꯑꯣꯏꯔꯗꯤ ꯑꯩꯒꯤ ꯂꯝ ꯑꯣꯏꯔꯗꯤ ꯌꯥꯝ ꯊꯥꯕ ꯌꯥꯕꯀꯣ ꯃꯤꯒꯤ ꯂꯝꯅꯤꯅ ꯇꯦꯡꯋꯥꯏꯃꯨꯛ ꯌꯨꯝ ꯁꯥꯅꯤ ꯍꯥꯏꯔꯛꯑꯗꯤ ꯌꯥꯔꯣꯏꯅꯤꯗꯣ
ꯍꯣꯏ ꯍꯥꯏꯣꯏꯗ ꯐꯒꯦ ꯇꯧꯕꯝꯅꯦ ꯁꯨꯝꯝꯅ
ꯎꯝ ꯂꯥꯏꯔꯤꯛ ꯄꯥꯕꯒꯤꯗꯤ ꯅꯨꯡꯁꯤꯠ ꯐꯝꯐꯝ ꯐꯐꯝꯅꯤ ꯈ꯭ꯋꯥꯏ ꯐꯥꯕꯅꯤꯅ ꯕꯦꯁꯅꯦ ꯑꯗꯨꯅ
ꯑꯩꯗꯤ ꯂꯩꯔꯛꯗꯤ ꯁꯄꯥ ꯄꯥꯅꯤꯡꯗ꯭ꯔꯦꯅ ꯂꯩꯥꯏꯔꯛꯒꯤ ꯍꯥꯏꯔꯗꯤ ꯆꯥꯡꯗ꯭ꯔꯦ
ꯏꯟꯇ꯭ꯔꯦꯁ ꯂꯩ ꯂꯩꯕ ꯇꯨꯄꯤꯒꯤ ꯎꯝ ꯏꯟꯇꯔꯦꯁ ꯂꯩꯕ ꯇꯣꯄꯤꯛꯇꯤ ꯌꯥꯝ ꯄꯥꯅꯤꯡꯉꯦ ꯑꯗꯨꯕꯨ ꯈꯔꯗꯤ ꯌꯥꯝ ꯆꯪꯕ ꯌꯥꯝ ꯂꯒꯨꯒꯜꯒꯤ ꯇꯣꯄꯤꯛꯇꯗꯤ ꯄꯥꯞ ꯅꯨꯡꯉꯥꯏꯇꯦ
ꯑꯗꯤ ꯀꯂꯦ ꯅꯣꯕꯦꯜꯒꯃꯒꯗꯤ ꯈꯔ ꯌꯥꯏ
ꯃꯇꯝ ꯌꯥꯝ ꯆꯪꯉꯦꯕ ꯌꯥꯔꯦ
ꯂꯩꯥꯏꯔꯤꯛꯒꯤꯗꯤ ꯀꯣꯛꯁꯦ ꯊꯥꯗꯕ ꯉꯝꯗ꯭ꯔꯦ ꯂꯥꯏꯔꯤꯛꯒꯤꯗꯤ ꯑꯃꯨꯛꯀ
ꯑꯦ ꯅꯪꯅ ꯍꯧꯖꯤꯛ ꯑꯣꯖꯥ ꯇꯧꯔꯗ ꯑꯗꯨꯝ ꯊꯠꯂ ꯌꯥꯅꯤꯅꯦ ꯑꯗꯨꯝ ꯄꯥꯗꯝ ꯌꯥꯅꯤꯅꯦ꯫
ꯁꯤꯗꯤꯒꯗꯗꯤꯒꯦ
ꯑꯦ꯫